ꯆꯕ꯭ꯔꯥ
ꯊꯥꯕꯤꯔꯨꯦ ꯅꯪ ꯈꯔ ꯊꯨꯕꯤꯕ꯭ꯔꯥ
ꯑꯩꯗꯣ ꯍꯧꯖꯤꯛ ꯗꯨꯀꯥꯟꯗ ꯆꯠꯂꯒ ꯍ ꯄꯤꯕ ꯍꯟꯕꯤꯕꯌꯦ ꯍꯜꯂꯤꯌꯦ
ꯑꯣ ꯑꯠꯇ ꯄꯨꯅ
ꯎꯝ
ꯑꯗꯨꯛꯀꯤꯅꯦ ꯈꯩꯅꯁꯦ ꯎꯝ ꯑ ꯁꯨꯃꯥꯏꯅ ꯇꯧꯕꯅꯦꯕꯀꯣ ꯑꯣ ꯀꯦꯐꯤ ꯍꯥꯝꯕꯒꯤ ꯋꯥꯔꯤꯁꯦ ꯍꯥꯏꯗꯤ ꯃꯤꯗꯤ ꯁ꯭ꯋꯥꯏꯗꯗꯤ ꯀꯦꯐꯦ ꯍꯥꯡꯂꯁꯨ ꯐꯖꯅ ꯀꯩꯅꯣꯒꯨꯝꯕ ꯇꯧꯗꯦꯅ
ꯍꯣꯏ
ꯀꯩꯅꯣ ꯅꯣꯛꯔꯤꯁꯤꯕꯣ
ꯅꯪꯣꯟ ꯅ ꯅꯣꯛ ꯅꯑ ꯁꯤꯗꯥꯏ ꯏꯩꯅꯩꯅ ꯀꯟꯅ ꯍꯥꯟꯖꯤꯜꯂꯁꯤ ꯆꯔꯥ ꯈꯥꯖꯨꯝ ꯅ ꯅꯅꯨꯡꯉꯥꯏꯕꯨ ꯍꯪꯈꯤꯁꯤ ꯅꯅ ꯍꯥꯏ ꯑꯗ ꯂꯩꯕ ꯑꯗꯨꯒꯤ ꯋꯥꯅꯤꯗ ꯑꯗꯨꯝ ꯌꯥꯅꯤ ꯉꯥꯡꯉꯛꯑꯣ ꯇꯥꯔꯦ ꯍꯧꯖꯤꯛꯄꯨꯗꯤ
ꯑꯗꯨꯄꯨꯔꯣ ꯑꯩꯅ ꯍꯥꯏꯕꯗꯤ ꯑꯩꯅ ꯍꯥꯏꯕꯗꯤꯀꯣ ꯎꯝ ꯀꯦꯐꯦꯒꯨꯝꯕ ꯍꯥꯡꯕ ꯍꯥꯏꯕꯁꯤꯗꯤ ꯃꯤꯅꯁꯨ ꯀꯩꯅꯣ ꯇꯧꯔꯅꯤ ꯑ ꯃꯤ ꯆꯪꯅꯤꯡꯒꯅꯤ ꯑꯗꯨꯒ ꯑꯗꯨꯝ ꯈꯪꯗꯦꯗ ꯑꯗꯨꯝ ꯆꯪꯁꯨ ꯆꯪꯅꯩꯌꯦꯅ ꯃꯤꯅꯁꯨ ꯄꯥꯝꯖꯅ ꯍꯧꯖꯤꯛꯇꯤ ꯌꯥꯝꯅ ꯇ꯭ꯔꯦꯟ ꯑꯣꯏꯖꯩꯌꯦꯕ
ꯍꯣꯏ ꯇ꯭ꯔꯦꯟ ꯍꯧꯖꯤꯛꯀꯥꯟꯗꯤꯅꯦ ꯃꯤꯁꯤꯡꯁꯦ ꯑꯦꯁꯇꯦꯇꯤꯛ ꯇꯥꯅꯤꯡꯕ ꯉꯥꯛꯇꯅꯦ ꯑꯦꯁꯇꯦꯇꯤꯛ ꯈꯔ ꯑꯣꯏꯍꯜꯂꯒꯅꯦ ꯐꯣꯇꯣ ꯀꯥꯞꯐꯝ ꯁꯦꯝꯃꯗꯤ ꯌꯥꯔꯦ
ꯑꯗꯨꯅꯦ ꯍꯥꯏꯁꯦ ꯑꯁ ꯑꯗꯨꯗ ꯀꯣ ꯅꯩꯈꯥꯏꯒꯗꯕꯅꯦ ꯍꯥꯏꯕ ꯃꯣꯏꯁꯦ ꯑꯗꯨꯅꯦ ꯍꯥꯏꯁꯦ ꯂꯒ ꯃꯃꯟꯁꯨ ꯌꯥꯝ ꯇꯥꯡꯗꯅꯤ ꯆꯨꯝ ꯂꯩ ꯎꯝ
ꯑꯥꯠ
ꯎꯝ ꯑꯗꯨꯅꯦ ꯍꯥꯏꯁꯦ ꯍꯧꯖꯤꯛꯇꯤ ꯄꯤꯟ ꯃꯥꯅꯦ ꯄꯤꯟ ꯗ꯭ꯔꯦꯁ ꯕꯥꯏꯞ ꯑꯣꯏꯍꯟꯕꯀꯣ
ꯍꯣꯏ
ꯎꯝ
ꯈꯤꯇꯪ ꯂꯥꯏꯠ ꯀꯂꯔ ꯇꯧꯕꯗꯣ ꯂꯩꯗꯅ ꯑꯗꯨꯅꯤ
ꯑꯗꯨꯅꯦ ꯃꯥꯅꯤ ꯃꯥꯅꯤ ꯌꯥꯏ ꯑꯩꯈꯣꯏ ꯄꯂꯥꯟ
ꯍꯣꯏ ꯌꯥꯕꯅꯤ ꯑꯗꯣ ꯁꯦ ꯁꯤꯅꯤ ꯂꯥꯏꯔꯤꯛ
ꯁꯤꯅꯤ ꯂꯥꯏꯔꯤꯛ ꯇꯝꯅꯤꯡꯗꯕꯁꯤꯡꯒꯤ ꯊꯕꯛ ꯍꯥꯏꯕꯨ ꯅꯠꯇ꯭ꯔꯣ ꯑꯗꯨꯅꯦ ꯃꯊꯥ ꯈꯤꯇꯪ ꯁꯥ ꯃꯊꯥ ꯈꯤꯇꯪ ꯁꯥꯕꯇꯥꯔꯦ ꯑꯗꯨꯅꯦ ꯁꯥꯕꯇꯥꯔꯦ ꯀꯩ ꯁꯤꯗ ꯁꯥꯗ꯭ꯔꯗꯤ ꯀꯔꯝ ꯀꯥꯟꯗ ꯁꯥꯗꯣꯏꯅꯣ ꯅꯠꯇ꯭ꯔꯣ ꯑꯩꯈꯣꯏꯗꯤ ꯁꯤꯗ ꯁꯥꯒꯗꯧꯔꯤꯕꯅꯤ ꯑꯈꫭꯏꯅ ꯁꯤꯗ ꯁꯥꯗꯗꯅ ꯀꯔꯝ ꯀꯥꯟꯗ ꯁꯥꯔꯨꯅꯤ ꯅꯠꯇ꯭ꯔꯥ ꯅꯪꯅ ꯉꯥꯡꯕꯁꯨ ꯇꯥꯕꯤꯗ꯭ꯔꯦ
ꯍꯣꯏ ꯑꯗꯨꯅꯦ
ꯑꯣ ꯍꯧꯖꯤꯛꯇꯤ ꯇꯥꯔꯦ
ꯍꯣꯏ
ꯑꯗꯨꯒꯤ
ꯑꯗꯨꯅꯦ ꯎꯄꯥꯏ ꯂꯩꯇ ꯄꯩꯁꯥ ꯄꯩꯁꯥꯁꯨ ꯇꯥꯅꯤꯡ ꯕ ꯑ ꯀꯩꯅꯣꯁꯨ ꯄꯩꯁꯥꯁꯨ ꯄꯥꯏꯗꯕ ꯃꯤꯒꯤ ꯀꯩꯅꯣꯁꯨ ꯇꯧꯕ ꯀꯔꯤꯗꯤ ꯍꯥꯏꯔꯨꯅꯤ ꯁꯤꯒꯨꯝꯕ ꯈꯔ ꯈꯔ ꯋꯥꯈꯜ ꯊꫭꯛꯇꯗꯅ
ꯍꫭꯏ ꯅꯪꯒꯤ
ꯍꯣꯏ ꯑꯗꯨꯃ ꯑꯁ ꯀꯃꯥꯏ ꯇꯧꯁꯤ ꯈꯪꯗꯦꯅꯪ ꯁ꯭ꯀꯨꯜꯁꯨ ꯀꯥꯅꯤꯡꯗꯦ ꯑ
ꯃꯅꯦ ꯑꯩ
ꯎꯝ
ꯃ ꯆꯥ ꯑꯩꯅꯅꯦ ꯁꯋꯤꯐ ꯇꯧꯔ ꯍꯥꯏꯕꯗꯤ ꯑꯣꯟꯂꯥꯏꯟ ꯄꯦꯖ ꯃꯆꯥ ꯑꯃ ꯍꯥꯡꯕ ꯑꯗꯨꯒꯗꯤ ꯃ ꯑꯩꯈꯣꯏꯅꯗꯤ ꯈꯜꯂ ꯈꯤꯇꯪꯈꯗꯣ ꯑꯗꯨ
ꯑꯣ
ꯍꯧꯕ ꯌꯥꯏꯗꯅ ꯈꯤꯇꯪ ꯈꯤꯪ ꯋꯥꯁ ꯇꯧꯔꯒ ꯑꯥꯏꯔꯟ ꯊꯥꯕꯤꯕꯔꯣ ꯑꯗꯨꯈꯣꯏ
ꯑꯣ ꯎꯝ ꯑꯗꯨꯒ ꯈꯨꯕꯗꯣ ꯅꯪ ꯑꯣꯏꯕꯤꯔꯒꯦꯔꯥ ꯀꯔꯤ
ꯅꯪ ꯍꯣꯕꯤꯔꯣꯅꯥ
ꯐꯤꯁꯨꯕ ꯑꯣꯏꯕꯤꯔꯣꯅ ꯑꯗꯨꯒꯤ ꯋꯥꯕꯨ ꯏꯁꯇꯣꯛ ꯂꯥꯏꯕꯕꯨ ꯐꯤꯁꯨ ꯁꯨꯕꯒꯤꯕꯨ ꯋꯥ ꯑꯣꯏꯅ ꯇꯧꯔꯗꯅ ꯑꯩꯅ ꯂꯣꯏꯅ ꯀꯩꯅꯣ ꯇꯧꯔꯒꯦ ꯁꯨꯕꯤꯔꯒꯦ
ꯑꯣ ꯅꯪꯅꯅꯦ ꯃꯇꯥꯏ ꯅꯪ ꯐꯤ ꯁꯨꯕꯤꯌꯨꯒꯦ ꯁꯨ ꯈꯤꯇꯪ ꯑꯩꯈꯣꯏꯁꯦ ꯌꯥꯅꯤꯉ ꯑꯩꯒꯤ ꯒ꯭ꯔꯣꯁꯦꯠꯁ ꯈꯤꯇꯪ ꯑꯗꯨ ꯕꯤꯖꯤꯅꯦꯁ
ꯍꯥꯏꯅꯦ ꯑꯩꯅꯁꯨ ꯑꯩꯅꯁꯨ ꯀꯩꯅꯣ ꯇꯧꯔꯒꯦ ꯕꯤꯖꯤꯅꯦꯁ ꯑꯩꯅꯁꯨ ꯆꯤꯐ ꯇꯧꯔꯒꯦꯁꯨ ꯁꯨꯁꯨ ꯁꯨꯔꯒꯦ ꯑ ꯑꯗꯨꯒ ꯀꯣꯟ ꯀꯣꯟꯒꯤ ꯊ꯭ꯔꯤꯐꯇꯤ ꯂꯩꯇꯕ꯭ꯔꯣ ꯀꯣꯟꯁꯨ ꯐꯦꯡꯉꯒꯦ
ꯀꯣꯟꯁꯨ ꯐꯦꯡꯉꯒꯦ ꯍꯥꯏꯔꯣ ꯑꯗꯨꯗꯤ ꯑꯩꯈꯣꯏ ꯏꯌꯥꯝꯕ ꯑꯃ ꯂꯩꯌꯦ ꯑꯗꯨꯝ ꯑ ꯁꯦ ꯑꯥꯗ ꯀꯩꯅꯣꯝꯃꯦꯕ ꯃꯥꯁꯦ ꯁꯤꯗ ꯀꯩ ꯍꯥꯏꯕ꯭ꯔꯣ ꯌꯥꯏꯑꯦ ꯈꯪꯗꯦ ꯄꯩꯁꯥꯒꯤꯗꯤ
ꯑꯁ ꯑꯗꯨꯁꯨ ꯑꯩ ꯃꯥꯅꯕꯨ ꯃꯥꯅꯕꯨ ꯑꯦꯛꯁꯦꯞ ꯇꯧꯒꯅꯤ ꯃꯥꯅꯕꯨ ꯑꯦꯛꯁꯦꯞ ꯇꯧꯒꯅꯤ ꯍꯥꯏꯔꯗꯤ ꯑꯩ ꯆꯠꯁꯨ ꯆꯠꯂꯒꯦ
ꯍꯣꯏꯅꯦ ꯍꯪꯕꯤꯔꯁꯦ ꯍꯪꯕꯤꯔꯁꯦ ꯁꯤ ꯃꯥꯒꯤ ꯃꯊꯛꯁꯤꯗ ꯍꯪꯕꯤꯔꯁꯦ ꯍꯪꯕꯤ ꯑꯩꯈꯣꯏꯁꯦ ꯁꯤꯔꯤ ꯄꯃꯗꯅ
ꯃꯥꯅꯦ ꯃꯥꯅꯦ ꯅꯪ ꯀꯩꯅꯣ ꯇꯧꯕꯤꯔꯣ ꯅꯪꯅ ꯈꯔ ꯈꯟꯕꯤꯔꯦ ꯍꯥꯏꯔꯒ ꯑꯁ ꯅꯪꯒꯤ ꯑꯌꯥꯝꯕꯕꯨ ꯈꯔ ꯍꯥꯏꯗꯣꯛ ꯄꯤꯔꯒ ꯑꯦ ꯑꯃ ꯍꯥꯏꯁꯤꯔꯥ ꯑꯩꯒꯤ ꯏꯅꯥꯎ ꯑꯃ ꯍꯥꯏꯁꯤꯔꯥ ꯑꯗꯨ ꯀꯩꯅꯣ ꯇꯧꯔꯁꯦ ꯅꯪꯒꯤꯗ ꯀꯣꯟ ꯐꯦꯡꯕꯗ ꯌꯥꯎꯔꯁꯦ ꯁꯦ ꯌꯥꯎꯍꯟꯕꯤꯔꯣ ꯍꯥꯏꯔꯒ ꯈꯔ ꯍꯥꯏꯅꯕꯤꯔꯣ ꯑꯩꯁꯨ ꯌꯥꯅ ꯌꯥꯅ ꯉꯝꯅ ꯉꯝꯅꯕ ꯀꯦꯄꯥꯁꯤꯇꯤꯗ ꯑꯩ ꯀꯩꯅꯣ ꯇꯧꯖꯔꯒꯦ
ꯍꯣꯏ
ꯑꯁ ꯈꯪꯗꯦ ꯄꯩꯁꯥꯕꯨ ꯄꯤꯒꯅꯤ ꯍꯥꯏꯔꯗꯤ ꯑꯗꯨꯝ ꯀꯩꯅꯣ ꯇꯧꯕ ꯌꯥꯏ ꯀꯩꯅꯣ
ꯍꯣꯏꯅꯦ ꯍꯣꯏꯅ ꯅꯔꯥ ꯈꯤꯇꯪ ꯑꯗꯨꯝ ꯌꯥꯅ ꯌꯥꯟꯅꯕ
ꯑꯗꯨꯅꯤ ꯑꯗꯨꯅꯤ ꯍꯥꯏꯁꯦ ꯈꯪꯗꯦ ꯒꯌ꯭ꯥꯟ ꯃꯦꯟ ꯇꯥꯗꯦ ꯅꯡ ꯅꯇ꯭ꯔꯥ ꯑꯩꯈꯣꯏꯁꯨ ꯋꯥꯏ ꯅꯁꯨ ꯋꯥꯏ ꯃꯤꯁꯨ ꯂꯣꯏꯅ ꯋꯥꯏ ꯈꯠꯁꯨ ꯇꯝꯕ ꯉꯝꯗꯦ ꯍꯌꯦꯡ ꯍꯪꯆꯤꯠ ꯃꯥꯡꯈꯤꯒꯅꯤꯁꯨ ꯈꯪꯗꯦ
ꯎꯝ ꯑꯩꯈꯣꯏꯅꯅꯦ ꯄꯩꯁꯥ ꯂꯩꯇꯦ ꯄꯩꯁꯥ ꯂꯩꯇꯦ ꯇꯧꯗꯦ ꯎꯝ ꯂꯩꯇꯦꯒ ꯍꯥꯏꯕ
ꯁꯤꯗꯒ ꯕꯣꯜ ꯁꯥꯅꯕ ꯂꯛꯏꯕ ꯑꯗꯨꯅꯦ ꯃꯣꯏꯕꯨ ꯂꯥꯛꯏꯕ ꯈꯪꯗ꯭ꯔꯦ ꯈꯪꯗꯔꯦ ꯑꯩꯈꯣꯏꯅ ꯁꯣꯝꯗ ꯀꯩꯅꯣ ꯑꯃꯐꯥꯎꯕ ꯁꯤꯖꯤꯟꯅꯕ ꯉꯝꯗꯕ ꯃꯈꯩ ꯂꯩꯔꯤ
ꯌꯥꯝ ꯄꯥꯏꯔ ꯃꯥꯜꯂꯦ
ꯑꯗꯨ ꯌꯥꯝ ꯄꯥꯏꯔꯦ ꯄꯥꯏꯔꯦ ꯑꯗꯣ ꯃꯣꯏꯗꯤ ꯕꯣꯠ ꯁꯥꯟꯅꯕꯁꯦ ꯉꯝꯕ ꯃꯤꯅ ꯄꯤꯅꯩ ꯍꯥꯏꯌꯦ ꯃꯣꯏ ꯑꯣꯄꯣꯅꯦꯟꯅ ꯎꯄꯣꯅꯦꯟꯠꯗꯣ ꯃꯣꯏ ꯁꯥꯟꯅꯔꯗꯤ ꯉꯝꯕ ꯃꯤꯅ ꯑꯗꯨꯝ ꯄꯤꯌꯦ ꯍꯥꯏꯌꯦ
ꯑ ꯑꯗꯨ ꯑꯗꯨꯗꯤ ꯀꯩꯅꯣꯅꯦ ꯑꯗꯨꯗꯤ ꯖꯁ
ꯑꯦꯆꯤꯄꯃꯦꯟ ꯃꯇꯨꯡ ꯏꯅ ꯑꯗꯨꯅꯤ
ꯑꯦꯒ꯭ꯔꯤꯃꯦꯟ ꯍꯥꯏꯕꯗꯤ ꯈꯔꯅꯗꯤꯅꯦ ꯑꯁꯨꯃꯥꯏꯅ ꯂꯩꯕ ꯒ꯭ꯔꯨꯞ ꯒ꯭ꯔꯨꯞ ꯇꯤꯝ ꯇꯤꯝ ꯇꯧꯔꯒ ꯑꯗꯨꯃꯥꯏꯅ ꯄꯤ
ꯏꯁ ꯐ꯭ꯔꯣꯝ ꯋꯥꯟ
ꯎꯝ ꯑꯗꯨꯗꯤ ꯌꯦꯡꯉꯨꯅꯦ ꯅꯪ ꯑꯩꯅꯒ ꯁꯥꯟꯅꯕ ꯆꯠꯂꯗꯤ ꯉꯝꯒꯅꯤ ꯃꯪꯗ ꯏꯕꯥꯅꯤꯅ ꯄꯤꯔꯒ ꯑꯣꯏꯅ ꯇꯣꯛꯀꯅꯤ
ꯇꯤꯡꯗꯣꯔꯤꯕꯅꯤ ꯏꯕꯥꯅꯤꯁꯤꯗꯤ ꯆꯠꯂꯒ
ꯍꯦꯟꯅ ꯇꯤꯡꯗꯣꯔꯤꯕꯅꯤ ꯃꯤꯗꯤ ꯀꯩꯅꯣ ꯇꯧꯋꯦ ꯈꯔ ꯆꯥꯟꯁ ꯐꯪꯉꯦ ꯀꯥꯏꯅꯒ ꯑꯩꯗꯤ ꯁꯥꯟꯅꯕ ꯍꯩꯖꯕꯅꯦ ꯀꯥꯏꯅꯒ ꯃꯤꯗꯤ ꯀꯩꯅꯣ ꯇꯧꯖꯗꯣꯏꯕ
ꯎꯝ ꯆꯪꯕ ꯁꯨꯕꯗ ꯀꯩꯅꯣ ꯒ꯭ꯔꯥꯎꯟꯗ ꯁꯥꯟꯅꯔꯒ ꯂꯣꯏꯔꯦ ꯆꯥꯎꯕꯗꯨꯗ ꯑꯣ ꯃꯤ ꯄꯨꯜꯂꯒ ꯆꯠꯂꯗꯤ ꯋꯥꯕꯅꯦ ꯑꯗꯨꯅ
ꯑꯇꯨꯅꯤ
ꯅꯠꯇ꯭ꯔꯗꯤ
ꯃꯣꯏ ꯃꯣꯏꯁꯨ ꯃꯣꯏꯒꯤ ꯉꯝꯕ ꯀꯦꯄꯥꯁꯤꯇꯤ ꯍꯥꯏꯗꯨꯅꯤ ꯈꯪꯗꯦ ꯃꯣꯏꯁꯨ ꯑꯥ ꯒꯣꯚꯔꯃꯦꯟꯠꯀꯤ ꯒꯔꯥꯎꯟ ꯃꯌꯥꯝ ꯂꯩꯕꯅꯦ ꯇꯣꯏ ꯃꯨꯛꯀ ꯇꯔꯛꯇ ꯁꯥꯟꯅꯒꯤꯞꯗꯒꯤ ꯀꯩꯅꯣꯁꯨ ꯇꯧꯔꯔꯣꯏꯅ ꯃꯤꯁꯨ ꯁꯥꯟꯅꯕꯦ ꯕꯤꯖꯤꯅꯦꯁꯅꯦ ꯕꯤꯖꯤꯅꯦꯁ ꯐꯪꯉꯔꯣꯏꯅꯦ ꯑꯗꯨꯝ ꯇꯧꯔꯤꯅꯤ ꯃꯣꯏꯁꯨ
ꯃꯦ ꯅꯨꯄꯤ ꯒꯩꯅ ꯐꯖꯕꯁꯦ ꯃꯁꯥꯛ ꯑꯗꯨꯗꯩ ꯁꯥꯟꯅꯅꯤꯡꯕ ꯍꯥꯏꯗꯨꯅꯤꯗ ꯅꯠꯇꯦꯗꯥ
ꯃꯣꯏꯁꯨ ꯇ꯭ꯔꯦꯟ ꯅꯦ ꯇ꯭ꯔꯦꯟ
ꯎꯝ ꯍꯣꯏ ꯍꯥ ꯅꯨꯡꯉꯥꯏꯗꯀꯣ ꯍꯧꯖꯤꯛꯀꯤ ꯋꯦꯗꯔꯁꯦ ꯌꯥꯝ ꯅꯨꯡꯉꯥꯏꯔꯤ
ꯑꯗꯨꯅꯦ ꯋꯥꯔꯤꯁꯨ ꯅꯨꯡꯉꯥꯏꯔꯤꯕꯕ
ꯍꯣꯏ ꯑꯩꯁꯦ ꯌꯥꯝ ꯅꯨꯡꯉꯥꯏꯔꯤ
ꯑꯦꯛꯁꯥꯏꯇꯦꯠ ꯌꯥꯝ ꯑꯣꯏꯔꯦ ꯍꯧꯖꯤꯛꯁꯦ ꯑꯩ
ꯁꯥꯏꯀꯦꯁꯦ ꯌꯥꯝ ꯑꯣꯏꯔꯦ ꯍꯧꯖꯤꯛꯇꯤ ꯑꯩ ꯑ ꯑꯟꯖꯅ ꯑꯃꯨꯛ ꯀ ꯇꯩꯔꯛꯀꯦꯀꯣ
ꯑꯣꯈꯦ ꯑꯣꯈꯦ